ꯑꯣ
ꯇꯥꯄ ꯀꯇꯥ ꯅ
ꯎ ꯆꯥꯛ ꯌꯦꯟꯖꯥꯡ ꯊꯣꯡꯂꯨꯏꯅꯦ ꯅꯪꯗꯤ
ꯑꯁ ꯑꯩꯅꯦ ꯍꯦꯕꯤꯅꯦ
ꯅꯪꯗꯤ ꯊꯣꯡꯕ ꯂꯣꯏꯔꯕꯣ
ꯆꯥꯕ ꯂꯣꯏꯔꯦ ꯍꯣꯏ
ꯇꯨꯔꯤ ꯌꯦꯟꯁꯥꯡ ꯆꯥꯒꯤ
ꯅꯁꯦ ꯀꯩꯅꯣꯁꯤ ꯊꯔꯣꯏꯒ ꯃꯔꯦꯟ ꯃꯥꯏꯔꯦꯟ ꯆꯥꯏ
ꯍꯥꯎ ꯍꯣꯏꯅꯦ ꯅꯪꯒꯤꯗꯨꯗꯤ
ꯈꯪꯗꯦ ꯍꯥꯎꯕ꯭ꯔꯥ ꯍꯥꯎꯗ꯭ꯔꯕ꯭ꯔꯥ ꯏꯃꯥꯅ ꯊꯣꯡꯕꯤꯔꯒ ꯆꯠꯈ꯭ꯔꯦ
ꯑꯁ ꯌꯥꯝ ꯅꯨꯡꯉꯥꯏꯔꯤꯅꯦ ꯅꯪꯁꯦ
ꯑꯗꯨꯅꯦ ꯍꯧꯒꯠꯂꯒ ꯑꯁ ꯃꯥꯏꯒ ꯇꯥꯔꯤꯉꯩ ꯆꯥꯔꯦ
ꯑꯣ
ꯆꯥꯔꯨꯁꯦ ꯆꯥꯔꯨꯁꯦ ꯍꯥꯏꯕ ꯅꯪꯗꯤ ꯑꯥꯎ ꯉꯟꯅ ꯆꯥꯂꯦ ꯀ ꯉꯟꯅ ꯆꯥꯏꯌꯦꯕ ꯃꯅ ꯇ
ꯑꯩꯗꯤ ꯆꯥꯗ꯭ꯔꯤ
ꯊꯦꯡꯅ ꯍꯧꯒꯠꯄꯒꯤ ꯑꯣꯏꯔꯝꯃꯤꯅꯤꯅꯦ
ꯍꯣꯏ ꯉꯁꯤ ꯊꯦꯡꯅ ꯍꯧꯒꯜꯂꯦ ꯄꯨꯡ ꯋꯥꯟ ꯋꯥꯟꯒꯨꯝꯕꯗ ꯍꯧꯒꯠꯂꯤꯕ
ꯑꯣ
ꯑꯗꯨꯒꯤꯅꯦ ꯑꯦ ꯇꯨꯝꯃꯦ ꯍꯥꯏꯕ ꯀꯣꯛ ꯇꯁꯤ ꯂꯣꯏ ꯉꯥꯎꯔꯤ
ꯀꯨꯔꯤ ꯇꯧꯔꯒ ꯂꯩꯕ
ꯀꯔꯤꯁꯨ ꯇꯕꯗꯦ ꯄꯅꯦ ꯍꯥ
ꯌꯗꯜ ꯂꯩꯒꯗ꯭ꯔꯣ
ꯉꯁꯤꯔꯣ
ꯑꯥ
ꯍꯣꯏ ꯂꯩꯗꯣꯏꯅꯦ ꯅꯪꯗꯤ
ꯑ ꯈꯪꯗꯦ ꯀ ꯀꯗꯥ ꯇꯁꯔ
ꯈꯟꯗꯕ꯭ꯔꯥ
ꯑꯦ ꯑꯩꯈꯣꯏꯒꯤ ꯀꯩꯅꯣꯗꯣ
ꯑꯥ
ꯑꯩꯈꯣꯏꯒꯤ ꯏꯁꯄꯣꯔꯠꯀꯤꯗꯣ ꯑꯩꯈꯣꯏ ꯃꯅꯥꯛꯇ ꯇꯧꯒꯅꯤ ꯍꯥꯏꯅꯦ
ꯅ ꯀꯂꯒ꯭ꯔꯥꯎꯟꯗꯔꯣ
ꯑ ꯄꯣꯅꯤ ꯭ꯔꯥꯎꯟꯗꯣ
ꯎꯝ ꯅꯪ ꯆꯠꯀꯦꯔꯣ
ꯆꯠꯀꯦ ꯌꯥꯝ ꯛꯏ ꯁꯤꯕꯨ ꯈꯣꯡꯅ ꯆꯠꯄ ꯌꯥꯔꯦ
ꯎꯝ
ꯅꯟꯦ
ꯑꯥꯏꯗꯤ ꯆꯥꯠꯨ ꯍꯣꯏꯗ
ꯑꯁꯂꯑꯣ
ꯄꯩꯁꯥꯒ ꯂꯩꯇꯦ ꯀꯔꯤꯅꯣ ꯆꯠꯄꯒ ꯂꯥꯏꯔꯤ ꯇꯨ ꯐꯤꯐꯇꯤ ꯇꯨ ꯐꯤꯐꯇꯤ ꯄꯥꯝꯃꯨꯗ꯭ꯔꯣ
ꯑꯣ ꯇꯨ ꯐꯤꯐꯇꯤꯅꯤꯀꯣ
ꯑꯗꯨ ꯆꯠꯄ ꯁꯔꯨꯛꯇꯤ ꯌꯨꯝꯗ ꯂꯩꯔꯒ ꯑꯍꯥꯎ ꯍꯥꯎꯕ ꯆꯥꯕ ꯌꯥꯕ ꯅꯠꯇ꯭ꯔꯣ
ꯑꯗꯣ ꯆꯠꯁꯨ ꯄꯤꯗ꯭ꯔꯁꯨ ꯌꯥꯗ꯭ꯔꯣ
ꯈꯪꯉꯦ
ꯑꯩꯒꯤ ꯎ ꯍꯟꯗꯛ ꯀꯥꯕ ꯑꯉꯥꯡꯁꯤꯡꯅꯤꯗꯣ ꯑꯣꯏꯕ꯭ꯔꯥ ꯈꯜꯂꯒ ꯄꯩꯁꯥꯗꯣ
ꯑ
ꯉꯅꯥ ꯀꯅꯥ ꯂꯩꯕ꯭ꯔꯣ
ꯃꯤꯅ ꯂꯩꯕ ꯃꯤꯗꯨꯒ ꯂꯩꯕꯅꯤꯅꯦ
ꯑꯥ
ꯀ꯭ꯂꯥꯁ ꯏꯂꯚꯦꯟ ꯍꯣꯏꯒꯤ ꯊ꯭ꯔꯤ ꯍꯟꯗ꯭ꯔꯦꯗ ꯂꯧꯋꯦ ꯍꯥꯏꯈꯤꯗꯥ
ꯈꯪꯗꯦ ꯑꯝꯇꯥꯏ ꯑꯩꯒꯤ ꯑꯥꯏ ꯗꯤ ꯀꯥꯔꯠꯇꯣ
ꯑꯥ
ꯄꯤꯍꯧꯗ꯭ꯔꯦ ꯉꯔꯥꯡ ꯄꯤꯕꯤꯌꯣ ꯍꯥꯏꯔꯒ ꯄꯤꯔꯝꯗꯦ ꯍꯥꯏꯌꯦ ꯑꯗꯨꯒ ꯀꯃꯥꯏꯅ ꯇꯧꯗꯣꯏꯅꯣ ꯑꯗꯨ ꯌꯥꯎꯗ꯭ꯔꯁꯨ ꯌꯥꯕ꯭ꯔꯥ
ꯈꯪꯗꯦ ꯑꯩꯁꯨ
ꯎꯝ ꯑꯩ ꯕꯦꯔꯥ ꯌꯥꯝ ꯀꯜꯂꯛꯑ ꯑꯩ ꯇꯦꯟꯁꯟ ꯌꯥꯝ ꯂꯩ ꯄꯤꯕꯤꯌꯣ ꯍꯥꯏꯔꯒ ꯄꯤꯕꯤꯗꯦ ꯍꯥꯏꯌꯦ
ꯀꯔꯤꯒꯤ ꯄꯤꯕꯤꯗꯕ꯭ꯔꯥ
ꯑꯩꯒꯤ ꯆꯦꯗꯨꯒ ꯄꯥꯁꯄꯣꯔꯠꯗꯨꯨꯒ ꯇꯣꯉꯥꯟ ꯇꯣꯉꯥꯟꯅ ꯃꯤ ꯇꯧꯕꯗꯣ ꯑꯗꯨꯒꯤ ꯐꯔꯥꯛ ꯑꯣꯏ ꯇꯥꯕ ꯃꯥꯜꯂꯦꯕ ꯃꯥꯅ ꯍꯪꯗꯕꯤ ꯑꯣꯏꯔꯝꯃꯅꯤ
ꯑꯣ
ꯑꯩꯗꯣ ꯉꯔꯥꯡ ꯀꯣꯆꯤꯡ ꯆꯠꯄ ꯍꯜꯂꯛꯄꯗ ꯍꯌꯦꯡ ꯑꯩꯗꯤ ꯀꯥꯔꯒꯦꯗꯣ ꯍꯌꯦꯡꯅ ꯂꯣꯏꯔꯦ ꯍꯥꯏꯔꯒ ꯑꯩꯅ ꯆꯦꯗꯨꯁꯨ ꯄꯨꯕꯀꯣ ꯆꯦꯗꯨꯁꯨ ꯄꯨꯕ ꯑꯗꯨꯗꯤ ꯅꯪ ꯄꯤꯔꯝꯃꯣꯀꯣ ꯑꯩ ꯅꯪ ꯀꯣꯆꯤꯡ ꯂꯣꯏꯔꯀꯥꯟꯗ ꯀꯣꯜ ꯇꯧꯔꯛꯑꯣ ꯑꯩ ꯄꯥꯁꯄꯣꯔꯠꯇꯣ ꯊꯤꯜꯂꯛꯀꯦ ꯍꯥꯏꯔꯒ ꯃꯥꯁꯨ ꯀꯥꯎꯅ ꯆꯠꯈ꯭ꯔꯦ ꯑꯗꯨꯒ ꯀꯣꯜ ꯇꯧꯔꯒ ꯑꯃꯨꯛ ꯌꯥꯗ꯭ꯔꯦ ꯑꯗꯨꯒ ꯏꯃꯥꯟꯅꯕꯤ ꯑꯃꯅ ꯑꯩꯒ ꯆꯠꯒꯦ ꯇꯧꯕꯅꯦꯕ ꯑꯗꯣ ꯃꯥꯅ ꯀꯩꯅꯣꯗ ꯄꯨꯕꯤꯔꯒꯦ ꯄꯤꯔꯛꯑꯣ ꯍꯥꯏꯕꯒꯤ ꯁꯀꯨꯜꯗ ꯂꯥꯛꯑꯒ ꯄꯤꯕꯤꯗꯤ ꯌꯥ
ꯑꯁꯤꯗꯤ ꯑꯁ ꯌꯥꯝ ꯐꯔꯛ ꯇꯥꯏ
ꯐꯔꯛ ꯇꯥꯏꯑꯦ ꯑꯗꯣ ꯑꯩꯅ ꯃꯦꯝꯗ ꯍꯥꯏꯔꯒ ꯄ꯭ꯔꯤꯟꯁꯤꯄꯥꯜꯗ ꯉꯥꯡꯅꯧ ꯍꯥꯏꯔꯒ ꯃꯥꯏ ꯉꯥꯡꯅꯗꯣꯏꯅꯣ ꯑꯗꯨꯒꯨꯝꯕꯗꯨꯕꯨ ꯈꯣꯟꯊꯤ ꯆꯥꯔꯅꯤ ꯑꯃꯨꯛꯀꯥ
ꯑꯗꯨꯅꯦ
ꯗꯣꯏ ꯁꯔꯨꯛꯗꯤ ꯄꯤꯗꯥꯕꯅ ꯑꯗꯣ ꯏꯂꯥꯚꯦꯟꯒꯤ ꯑꯗꯣ ꯇꯧꯕ ꯌꯥꯗ꯭ꯔꯣꯕꯥ
ꯀꯔꯤꯅꯣ
ꯑꯥꯏꯗꯤꯗꯣ
ꯈꯪꯗꯦꯗꯥ
ꯄꯤꯕꯗꯤ ꯌꯥꯔꯝꯒꯅꯤꯀꯣ
ꯈꯪꯗꯦ
ꯑꯩꯩꯅ ꯃꯦꯝ ꯅꯉꯣꯟꯗ ꯄꯤꯔꯒꯦ ꯍꯥꯏꯔꯒ ꯑꯩꯅ ꯀꯩꯅꯣ ꯆꯠꯊꯣꯛ ꯆꯠꯁꯤꯟ ꯌꯥꯗꯕꯤꯒꯤꯅꯦ ꯍꯥꯏꯔꯒ ꯅꯪꯒꯤ ꯄ꯭ꯔꯣꯕ꯭ꯂꯦꯝꯗꯣ ꯄ꯭ꯔꯤꯟꯁꯤꯄꯥꯜꯗ ꯉꯥꯡꯉꯣ ꯍꯥꯏ ꯀꯃꯥꯏ ꯉꯥꯡꯅꯗꯣꯏꯅꯦ
ꯎꯝ
ꯏꯁ꯭ꯀꯨꯜ ꯆꯠꯇꯥꯕꯒꯤ ꯂꯣꯏ ꯐꯔꯛ ꯇꯥꯔꯦ ꯑꯁ
ꯎꯝ ꯁ꯭ꯀꯨꯜ ꯆꯠꯇꯥꯕꯒꯤꯁꯨ ꯍꯥꯏꯕ ꯌꯥꯔꯣꯏ
ꯗꯨꯅꯦ
ꯑꯗꯨꯒ ꯅꯥꯏ ꯍꯥꯏꯔꯁꯨ ꯅꯪꯒꯤ ꯃꯦꯗꯤꯀꯦꯜꯒꯤ ꯀꯩꯅꯣ ꯆꯦ ꯆꯥꯡꯗꯣ ꯑꯃꯨꯛ ꯄꯤꯔꯛꯑꯣ ꯍꯥꯏꯒꯅꯤꯕꯥ
ꯎꯝ ꯑꯍꯦ ꯑꯩ ꯂꯣꯏꯔꯦ ꯁ꯭ꯀꯨꯜ ꯆꯠꯇꯥꯕꯒꯤ ꯃꯍꯩ ꯌꯥꯜꯂꯦ ꯉꯔꯥꯡꯗꯣ ꯏꯃꯥꯅ ꯆꯠꯂꯣ ꯆꯠꯂꯣ ꯍꯥꯏꯕꯅꯦꯕ ꯑꯩꯗꯣ ꯉꯔꯥꯡꯗꯣ ꯏꯃꯥꯟꯅꯕꯅꯥ ꯊꯤꯟꯕꯤꯔꯒꯦ ꯁ꯭ꯀꯨꯜ ꯐꯥꯎ ꯍꯥꯏꯔꯥꯕꯥꯅꯦꯕ ꯑꯩꯅ ꯏꯃꯥꯟꯅꯕꯤꯅ ꯑꯩ ꯄꯨꯕꯤꯔꯒꯦ ꯍꯥꯏꯕꯒꯤ ꯑꯩꯅ ꯄꯤꯈꯤꯕꯅꯦꯕ ꯃꯉꯣꯟꯗ
ꯇꯜꯂꯝꯃꯥꯗꯤ ꯐꯗꯣꯏꯅꯦ
ꯑꯗꯨꯅꯦ
ꯑꯗꯨꯕꯨ ꯃꯤ ꯑꯃꯇꯥ ꯊꯥꯖꯕ ꯉꯝꯗ꯭ꯔꯦ ꯑꯩ ꯍꯟꯗꯛ ꯃꯔꯛ ꯑꯁ ꯑꯩꯉꯣꯟꯗꯥ ꯄꯥꯜꯂꯤꯁꯤꯒ
ꯎꯝ ꯑꯩꯅ ꯎꯝ ꯏꯁꯥ ꯏꯁꯥꯅ ꯆꯠꯄꯗꯨꯅ ꯐꯕꯅꯦ
ꯎꯝ ꯊꯥꯖꯗ꯭ꯔꯦ ꯑꯝꯇꯥ ꯅꯣꯏ ꯏꯁꯤꯡꯗꯣ ꯀꯌꯥ ꯀꯌꯥꯗ ꯂꯧꯕ꯭ꯔꯥ ꯅꯣꯏ
ꯑꯥꯃꯤ ꯑꯅꯤ ꯂꯧꯕꯒꯤꯀꯣ ꯑꯅꯤ ꯑꯅꯤꯒꯤ ꯁꯤꯟꯇꯦꯛꯁꯇꯣ
ꯅꯪ ꯁꯤꯟꯇꯦꯛꯁ ꯑꯅꯤ ꯄꯨꯔꯛꯄ꯭ꯔꯣ
ꯎꯝ ꯑꯃꯥꯈꯛꯇꯥꯅꯦ ꯑꯗꯨ ꯑꯣꯏꯔꯁꯨ ꯏꯃꯥꯟꯅꯕꯤ ꯍꯣꯏꯒ ꯂꯧꯃꯤꯟꯅꯕ ꯑꯅꯤꯗꯥ ꯎꯝ ꯊ꯭ꯔꯤ ꯐꯤꯐꯇꯤ ꯂꯧꯋꯦ ꯍꯥꯏꯕꯀꯣ
ꯎꯝ ꯂꯤꯇꯔ ꯆꯥꯃꯉꯥꯒꯤꯔꯣ
ꯍꯣꯏ
ꯐꯥꯏꯅꯦ
ꯅꯣꯏꯗꯥꯗꯤ
ꯑꯁꯤꯗ ꯇꯥꯡꯉꯦ ꯁꯤꯗ ꯆꯥꯃꯔꯤ
ꯆꯥꯝꯃꯔꯤ
ꯑꯧ ꯂꯤꯇꯔ ꯎꯝ ꯂꯤꯁꯤꯡ ꯑꯃꯥꯗ
ꯑꯣ ꯑꯣ
ꯑꯩ ꯑꯝꯇꯥ ꯂꯩꯗ꯭ꯔꯤꯗꯥ ꯂꯥꯛꯄꯥꯗꯒꯤ
ꯑꯣ ꯐꯩꯅꯦ ꯑꯗꯨꯗꯤ
ꯎꯝ
ꯑꯩꯗꯤ ꯑꯅꯤ ꯁꯨꯔꯦ ꯅꯨꯡꯁꯤꯅ ꯅꯍꯥꯟꯂ ꯂꯩꯕ
ꯎꯝ ꯑꯗꯨꯗꯤ ꯑꯩꯒꯤꯅ ꯑꯃꯨꯛꯀ ꯀꯩꯅꯣ ꯇꯧꯔꯤꯅꯦ
ꯅꯪꯗꯤ
ꯏꯆꯦꯒꯅꯤꯍꯦ ꯑꯩꯁꯨ
ꯑꯗꯨ ꯑꯣꯏꯔꯁꯣ ꯑꯁ ꯐꯤ ꯁꯨꯕꯗꯣ
ꯎꯝ ꯅꯍꯥꯟ ꯍꯦꯟꯄꯝꯗ ꯁꯨꯕ ꯆꯠꯔꯒ ꯑꯩꯒꯤ ꯐꯤ ꯑꯉꯧꯕꯁꯤꯡꯗꯣ ꯂꯣꯏꯅ ꯀꯩꯅꯣ ꯇꯧꯕꯒꯤꯅꯤꯅꯦ ꯐꯤ ꯑꯉꯧꯕ ꯇꯧꯕ ꯌꯥꯗꯦ ꯑꯗꯨꯗ ꯑꯩ ꯑꯃꯈꯛꯇ ꯁꯨꯌꯦ
ꯑꯩꯁꯨꯅꯦ ꯅꯍꯥꯟꯗꯣ ꯐꯤꯗꯣ ꯑꯦ ꯏꯁꯤꯡꯗꯣ ꯑꯃꯣꯠꯄ ꯁꯨꯕꯤꯕ ꯑꯗꯨꯒꯤ ꯐꯧ ꯑꯃꯨꯛ ꯀꯪꯕ ꯀꯥꯟꯗꯀꯣ ꯏꯁꯤꯡ ꯃꯣꯠꯄꯒꯤꯗꯣ ꯃꯔꯦꯡ ꯃꯔꯦꯡ
ꯅꯣꯏ ꯏꯁꯤꯡꯗꯣ ꯀꯃꯥꯏꯅ ꯇꯧꯕꯖꯥꯠꯔꯣꯀꯣ ꯀꯗꯥꯏꯗ ꯂꯧꯕꯖꯥꯠꯔꯣ ꯑꯗꯨꯝ ꯂꯩꯅꯕ꯭ꯔꯥ ꯂꯣꯏꯅꯃꯛ
ꯍꯣꯏ ꯊꯛꯅꯕ ꯑꯗꯨ ꯀꯩꯅꯣ ꯇꯧꯅꯕꯗꯤ ꯂꯣꯏ ꯂꯩꯅꯩꯌꯦꯕ
ꯅꯣꯏ ꯑꯗꯣ ꯖꯥꯔꯗ ꯀꯌꯥ ꯄꯤꯒꯦ
ꯀꯩꯅꯣ
ꯅꯣꯏ ꯅꯪ ꯖꯥꯔ ꯕꯣꯇꯔ ꯃꯤꯅꯔꯦꯜ ꯋꯥꯇꯔ ꯂꯩꯗ꯭ꯔꯣ
ꯂꯩꯗꯦ ꯑꯩ
ꯑꯣ
ꯑꯗ ꯇ꯭ꯋꯦꯟꯇꯤ ꯄꯤꯕꯅꯦ ꯏꯁꯤꯡꯗ ꯑꯦꯛꯆꯦꯟꯖ ꯇꯧꯕꯗꯣ
ꯑꯦ ꯁꯤꯗꯗꯤ ꯇ꯭ꯋꯦꯟꯇꯤ ꯅꯠꯇꯦꯌꯦ ꯌꯥꯡꯈꯩꯅꯦ
ꯑꯣ
ꯂꯤꯛꯂꯥꯒꯤ ꯂꯧꯕ ꯑꯗꯨꯒꯤ ꯍꯟꯗꯛ ꯃꯔꯛ ꯑꯩ ꯇꯥꯡꯅ ꯂꯧꯕꯒꯤ ꯏꯃꯥꯟꯅꯕꯅ ꯃꯥꯅ ꯐ꯭ꯔꯤꯗ ꯑꯗꯨꯝ ꯊꯤꯜꯂꯛꯑꯦ ꯑꯅꯤ ꯑꯅꯤ
ꯑꯩ ꯂꯩꯗ꯭ꯔꯦ ꯍꯟꯗꯛꯇꯤ ꯅꯍꯥꯟꯋꯥꯏꯗꯤ ꯑꯁ ꯌꯥꯡꯈꯩꯒꯤ ꯅꯤꯐꯨꯒꯤ ꯑꯗꯨꯝ ꯌꯥꯝ ꯂꯧꯅꯩꯌꯦꯕ
ꯎꯝ
ꯃꯣꯏꯅ ꯌꯣꯜꯂꯛꯄꯅꯤꯅꯀꯣ ꯌꯨꯝꯕ ꯐꯥꯎ ꯊꯤꯂꯛꯄꯅꯤꯅ
ꯑꯣ
ꯂꯨꯒꯤ ꯗꯨꯀꯥꯟꯗ ꯆꯠꯂꯗꯤ ꯌꯥꯡꯈꯩ ꯌꯨꯝꯗ ꯊꯤꯜꯂꯛꯑꯗꯤ ꯅꯤꯐꯨ
ꯑꯣ
ꯑꯗꯨꯅ ꯏꯃꯥꯟꯅꯕꯅ ꯑꯗꯨꯝ ꯖꯥꯔ ꯑꯗꯨꯝ ꯃꯤꯅꯔꯦꯜꯒꯤ ꯏꯁꯤꯡ ꯑꯅꯤꯕꯨ ꯂꯩꯕꯅꯤꯅ ꯑꯗꯨꯝ ꯄꯨꯔꯥꯛꯑꯦ ꯒꯔꯤ ꯃꯆꯥꯗ
ꯑꯣ ꯑꯣ ꯐꯩꯅꯦ ꯑꯗꯨꯗꯤ
ꯎꯝ ꯏꯁꯤꯡꯒꯤꯗꯤ ꯂꯩꯗ꯭ꯔꯦ ꯑꯩ
ꯎꯝ ꯑꯩꯗꯤ ꯅꯍꯥꯟ ꯌꯨꯝꯗ ꯄꯨꯔꯛꯄꯗꯣ ꯑꯗꯨ ꯂꯩꯕ
ꯑꯣ ꯑꯣ ꯊꯛꯄ ꯅꯨꯡꯉꯥꯏꯗꯝꯅꯦ ꯂꯩꯕ ꯏꯁꯤꯡꯗꯣ
ꯍꯣꯏ ꯅꯨꯡꯉꯥꯏꯇꯦ
ꯎꯝ ꯀꯩꯅꯣ ꯇꯧꯕꯅꯦ ꯑꯩꯁꯨ ꯅꯍꯥꯟ ꯑꯩ ꯏꯃꯥꯟꯕꯤꯒꯤ ꯂꯩꯔꯤꯗꯣ
ꯑꯥ
ꯆꯥꯝꯃꯒꯤ ꯏꯁꯤꯡ ꯂꯧꯋꯦꯕ
ꯎꯝ
ꯑꯗꯨ ꯊꯛꯄ ꯅꯨꯡꯉꯥꯏꯇꯦꯕ ꯑꯗꯨꯒꯤ ꯃꯤꯅꯤꯔꯦꯜ ꯑꯗꯨꯅꯦ ꯑꯁꯤꯗ ꯊꯥꯛꯔꯝꯃꯒ ꯌꯨꯝꯗ ꯂꯥꯛ ꯆꯠꯄꯗꯣ ꯑꯩꯈꯣꯏ ꯏꯁꯤꯡꯗꯣ ꯊꯛꯄ ꯑꯃꯨꯛ ꯅꯨꯡꯉꯥꯏꯇꯕꯅꯦ
ꯑꯥ
ꯃꯤꯅꯤꯔꯦꯜꯒꯤ ꯊꯥꯛꯑꯒ ꯀꯣ
ꯑꯥ
ꯃꯁꯤ ꯑꯁ ꯅꯨꯡꯁꯥ ꯊꯣꯛꯇ꯭ꯔꯗꯤ ꯐꯗꯣꯏꯅꯤ
ꯌꯥꯝ ꯁꯥꯏ
ꯅꯣꯏ ꯀꯩꯅꯣꯗꯤ ꯅꯨꯡꯊꯤꯟꯒꯨꯝꯕꯗꯗꯤ ꯀꯩꯁꯨ ꯇꯧꯔꯝꯃꯣꯏꯀꯣ ꯅꯨꯡꯗꯥꯡꯗ ꯑꯣꯏꯔꯝꯒꯅꯤ
ꯅꯨꯡꯗꯥꯡꯗꯗꯤ ꯍꯥꯏꯔꯅꯨ ꯏꯕꯦꯝꯃ
ꯎꯝ ꯑꯩꯈꯣꯏꯅ ꯅꯤꯡꯊꯝ ꯏꯪꯊꯝꯊꯥꯒꯨꯝꯕꯗ ꯂꯥꯛꯑꯗꯤ ꯐꯗꯣꯏꯕꯀꯣ ꯑꯩꯈꯣꯏ
ꯑꯃꯨꯨꯛ ꯀꯩꯅꯣ ꯇꯧꯔꯤꯅꯦꯕ ꯂꯩꯕ ꯅꯨꯡꯉꯥꯏꯔꯅꯤ ꯅꯨꯃꯤꯗꯥꯡꯗꯗꯤ ꯇꯨꯝꯕ ꯅꯨꯡꯉꯥꯏꯌꯦ
ꯑꯁ ꯅꯨꯃꯤꯗꯥꯡꯗꯗꯤ ꯑꯁ
ꯑꯌꯨꯛ ꯅꯨꯡꯊꯤꯟꯗꯅ ꯐꯦꯟ ꯑꯗꯨꯝ ꯎꯪꯈ꯭ꯔꯒ ꯂꯩꯕ ꯑꯗꯨ ꯅꯨꯃꯤꯗꯥꯡꯗꯅ ꯅꯨꯡꯉꯥꯏꯕ ꯑꯩꯈꯣꯏꯁꯨꯅꯦ ꯀꯣꯆꯤꯡ ꯂꯧꯕꯗꯣ ꯆꯦꯛꯀꯤ ꯌꯨꯝꯅꯤꯅ ꯑꯁ ꯅꯨꯃꯤꯗꯥꯡꯅ ꯌꯥꯝ ꯁꯥꯏꯌꯦ
ꯎꯝ ꯁꯥꯔꯝꯒꯅꯤ ꯍꯣꯏ
ꯎꯝ ꯃꯤꯅ ꯄꯨꯂꯞ ꯌꯥꯝ ꯌꯥꯝꯅꯦ ꯑꯗꯨꯒ
ꯂꯥꯏꯔꯤꯛ ꯄꯥꯕ ꯍꯧꯔꯕꯣ
ꯀꯗꯥꯏꯗꯒꯤ ꯂꯥꯏꯔꯤꯛꯅꯣ
ꯅꯪꯗꯤ ꯄꯥꯗ꯭ꯔꯁꯨ ꯌꯥꯏꯌꯦ ꯑꯩꯈꯣꯏꯅꯦ ꯑꯁ
ꯀꯔꯤ ꯄꯥꯗ꯭ꯔꯗꯤ ꯌꯥꯔꯦ ꯅꯪꯗꯤ ꯍꯧꯔꯕꯣ ꯅꯪꯗꯤ
ꯅꯪꯗꯤ ꯄꯥꯝꯗ꯭ꯔꯁꯨ ꯌꯥꯏꯅꯦ ꯅꯪꯗꯤ ꯀꯣꯆꯤꯡ ꯂꯧꯕꯅꯤꯅ ꯑꯩꯗꯤ ꯄꯥꯁꯨ ꯄꯥꯗꯦ
ꯏꯕꯦꯝꯃ ꯆꯤꯡ ꯂꯧꯔꯤꯗꯣ ꯑꯦ ꯌꯥꯝꯕꯒꯤ ꯌꯥꯗꯦ
ꯈꯠꯄꯅꯥ ꯁꯤꯌꯦꯅꯦ
ꯀꯣꯆꯤꯡ ꯆꯠꯂꯁꯨ ꯅꯪꯒꯤ ꯂꯥꯏꯔꯤꯛ ꯄꯥꯔꯒ ꯃꯥꯛ ꯋꯥꯡꯗꯧꯅꯦ ꯁ꯭ꯀꯨꯜꯔꯣ
ꯃꯥꯅꯤꯉꯥꯏ ꯈꯪꯗꯕꯒꯤ ꯄꯪꯄꯥ ꯄꯥꯔꯒꯦ ꯑꯗꯨ ꯇꯧꯕꯗꯤ ꯌꯥꯗꯦꯅ
ꯁ꯭ꯀꯨꯜ ꯆꯠꯄꯅꯗꯤ ꯈꯤꯇꯪ ꯀꯟꯅꯕꯅꯦ
ꯑꯁ ꯆꯠꯂꯁꯨ ꯇꯥꯗ꯭ꯔꯗꯤ ꯀ꯭ꯔꯤ ꯀꯅꯥꯒꯦ
ꯃꯥꯅꯦ ꯃꯥꯅꯦ
ꯆꯠꯂꯁꯨ ꯇꯥꯗꯦ ꯑꯦꯇꯦꯟꯗꯦꯟꯁ ꯈꯛꯀꯤ ꯆꯠꯄꯅꯦ
ꯑꯩꯗꯤ ꯊꯥ ꯑꯃ ꯁꯨꯗꯣꯏꯔꯦ ꯑꯩꯒꯤ ꯑꯩ